ꯍꯂꯣ ꯇꯥꯏꯌꯦ ꯇꯥꯏꯌꯦ ꯀꯩꯗꯧꯔꯝꯃꯤꯅꯣ ꯚꯥꯏ
ꯌꯨ ꯇꯨ ꯁꯨꯝ ꯌꯦꯉꯝꯕꯅꯤꯗ
ꯑꯣ ꯑꯁ ꯀꯩꯅꯣ ꯄꯨꯟꯗꯕ ꯊꯤ ꯀꯨꯏꯔꯦꯍꯦ ꯑꯩ ꯀꯃꯥꯏ ꯀꯃꯥꯏꯅ ꯂꯦꯜꯂꯤꯒꯦ ꯍꯧꯖꯤꯛꯀꯥꯟꯁꯤꯕꯣ
ꯀꯨꯏꯔꯦ ꯄꯨꯟꯗꯕ ꯀꯨꯏꯔꯦ ꯃꯤꯁꯤꯡꯁꯦ ꯍꯣꯏ ꯂꯥꯏꯛ ꯄꯥꯟꯅꯈ꯭ꯔꯦ
ꯍꯤ ꯍꯤ ꯗꯥꯏ ꯑꯁ ꯃꯌꯥꯝ ꯇꯨꯃꯤꯟ ꯂꯣꯏ ꯂꯩꯅꯈ꯭ꯔꯦꯕ ꯂꯥꯏ ꯂꯣꯏ ꯄꯥꯟꯅꯈ꯭ꯔꯦꯕ
ꯂꯣꯏ ꯄꯥꯟꯅꯈ꯭ꯔꯦ ꯑꯩꯈꯣꯏꯗ ꯉꯥꯏ ꯄꯥꯗꯣ
ꯍ ꯍꯧꯁꯦ ꯁꯤ꯭ꯐ
ꯗꯤꯡꯀꯨꯅ ꯀꯩꯅꯣ ꯌꯥꯎꯁꯜꯂꯛꯄꯗꯒꯤ ꯑꯅꯤ ꯑꯃꯗꯤ ꯊꯣꯛꯂꯛꯈꯤꯗ꯭ꯔꯦꯕ
ꯐꯂ ꯀꯩꯗ꯭ꯧꯔꯦ ꯑꯥꯏ ꯀꯣ
ꯑꯅꯤ ꯑꯃ ꯀꯣꯏꯆꯠ ꯆꯠ ꯂꯩꯔꯝꯕ ꯑꯅꯤ ꯑꯃ ꯑꯃꯨꯛ ꯆꯥꯔꯒꯗꯤ
ꯑꫭ ꯑꯦꯁ ꯍꫭꯝꯗ ꯂꯥꯏꯔꯤꯛ ꯀꯟꯅ ꯄꯥꯔꯝꯅꯤꯀꯣ ꯗꯥꯏ ꯀꯨꯅ ꯊꯕꯛ ꯈꯟꯈꯤꯕꯗꯩ
ꯗꯤꯄ꯭ꯔꯦꯁꯟ ꯆꯠ ꯈꯌꯦ ꯝꯣꯏ
ꯑꯁꯤꯕꯨꯛ ꯊꯣꯛꯂꯛꯑꯅꯤ ꯈꯔ ꯂꯩꯔꯒ ꯀꯝꯐꯥꯝ ꯀꯩꯗꯅꯣ ꯃꯥꯏꯒꯤꯗꯣ ꯗꯣꯀꯨꯃꯦꯟ ꯚꯦꯔꯤꯐꯤꯀꯦꯁꯟꯗꯣ ꯌꯥꯔꯛꯇ꯭ꯔꯀꯥꯟꯗꯗꯤ ꯑꯃꯨꯛ ꯊꯣꯛꯂꯛꯄ ꯌꯥꯏ
ꯍꯣꯏ ꯊ ꯍꯣꯏ ꯃ ꯑꯗꯨ ꯌꯥꯗꯤ ꯌꯥꯗꯧ ꯃꯥꯜꯂꯦꯗꯀꯣ
ꯈꯪꯅ ꯃꯥꯒꯤ ꯃꯊꯛꯇ ꯊꯥꯔꯇꯤꯃꯨꯛ ꯂꯩꯔꯒꯗꯤ ꯃꯤ ꯊꯥꯔꯇꯤꯃꯨꯛ ꯂꯩꯈ꯭ꯔ ꯆꯥꯟꯁ ꯍꯥꯏ ꯈꯪꯗ꯭ꯔꯦ
ꯑꯣ ꯑꯗꯨꯅꯦ ꯃꯥꯥꯏ ꯌꯥꯔꯗꯤ ꯐꯅꯤ ꯑꯁ ꯊꯕꯛ ꯇꯧꯕ ꯀꯥꯏꯁꯦ ꯍꯥ ꯑꯗꯨꯅꯤꯗ ꯇꯧꯔꯤꯁꯦ ꯑꯗꯣ ꯇꯞꯂꯨꯁꯨ ꯉꯁꯤ ꯆꯪꯈ꯭ꯔ ꯃꯥꯜꯂꯤꯅꯦ
ꯇꯞꯂꯨ ꯉꯁꯤ ꯆꯪꯉꯕꯣ ꯈꯪꯗꯦ ꯇꯞꯄꯨꯗꯤ ꯁꯕꯨ ꯄꯥꯎꯣꯡ ꯌꯦꯗ ꯀꯏꯔꯦ
ꯀꯄꯂꯨꯠ ꯇꯥꯡ ꯃꯉꯥꯗ ꯆꯪꯅꯤ ꯀꯥꯏ ꯍꯥꯏꯕ ꯅꯠꯇꯦ ꯇꯥꯡ ꯃꯉꯥ ꯅꯪꯅꯕ ꯆꯪꯅꯤ ꯍꯥꯏꯕ ꯀꯩꯅꯣꯝ ꯍꯥꯏꯕꯅꯤ ꯃꯥꯗꯣ ꯅꯠꯇ꯭ꯔꯒ ꯇꯥꯡ ꯃꯉꯥꯗ ꯆꯪꯅꯤ ꯍꯥꯏꯕ꯭ꯔꯣ ꯀꯥꯎꯔꯦꯅꯦ ꯃꯥꯒꯤ ꯑꯦꯛꯖꯥꯝ ꯂꯩꯕꯅꯦꯕ ꯒꯍꯥꯇꯤꯗ ꯃꯥꯒꯤ ꯀꯩ ꯕꯤ ꯑꯦꯁ ꯑꯦꯟ ꯑꯦꯜ ꯍꯥꯏꯕ꯭ꯔꯣ ꯅꯪ ꯇꯥꯔꯕ ꯃꯥꯏꯗꫭ
ꯑꯥ ꯏꯟꯇꯔꯅꯦꯁꯅꯦꯜꯒꯤ ꯀꯩꯅꯣꯝ ꯊꯥ ꯆꯠꯅꯤ ꯍꯥꯏꯕꯅꯦ
ꯑꯧ ꯑꯗꯨꯗꯣ ꯑꯗꯨꯒꯤ ꯃꯥꯗꯣ ꯀꯩꯅꯣ ꯇꯧꯋꯦ ꯍꯥꯏꯕꯅꯦꯕ ꯔꯤꯖꯦꯠ ꯀꯛꯑꯦꯒ ꯍꯥꯏ ꯐꯅꯦ ꯉꯍꯥꯟ ꯅꯣꯡꯃ ꯑꯃ ꯁꯨꯝ ꯋꯥꯔꯤ ꯁꯥꯟꯅꯝꯕꯅꯤꯅ ꯐꯣꯝ ꯊꯥꯖꯤꯟꯕꯩꯗ ꯑꯦꯗ ꯅꯠꯇ ꯍꯔꯇꯤꯀꯜꯆꯔꯒꯤ ꯊꯖꯜꯍꯧꯗ꯭ꯔꯣ
ꯃꯅꯤꯄꯨꯔꯒꯤ ꯅꯠꯇ꯭ꯔꯣ
ꯑ ꯍꯦꯁ ꯃꯅꯤꯄꯨꯔꯗ ꯀ꯭ꯔꯥꯏꯅ
ꯑꯣꯅꯦ ꯄꯨꯏꯅꯤ ꯇꯔꯗ ꯍꯦ
ꯑꯦ ꯑꯦ ꯚꯥꯏ ꯉꯁꯥꯏꯅꯦ ꯑꯩꯈꯣꯏ ꯆꯦꯗ ꯑꯃ ꯊꯥꯔꯛꯑꯦꯕꯀꯣ ꯑꯦꯁ ꯑꯦꯁ ꯁꯤꯒꯤ ꯑꯦꯁ ꯑꯦꯁ ꯁꯤꯅ ꯀꯧꯕ ꯑꯣꯏꯗꯣꯏꯅꯦꯕꯀꯣ ꯁꯤꯖꯤꯗꯤ ꯀꯩꯅꯣꯅꯦꯕ ꯅꯠꯇꯦ
ꯑꯦ ꯁꯤꯁꯤꯒꯤ ꯑꯃ ꯂꯩꯕ ꯀꯩꯕꯥ ꯑꯃꯁꯨ ꯀꯧꯕꯅꯦ ꯑꯗꯣ ꯑꯩꯈꯣꯏꯅ ꯥ ꯌꯥꯗꯦ ꯍꯟꯗꯛ ꯃꯣꯏ ꯋꯦꯕꯁꯥꯏꯠꯇ ꯑꯃ ꯊꯥꯗꯣꯔꯛꯄꯅꯦ ꯀꯩꯅꯣ
ꯀꯩꯅꯣꯔꯣ ꯍꯥꯏꯁꯦ ꯋꯥꯁꯥꯏꯠꯇꯗꯤ ꯈꯪꯗꯦ ꯑꯩꯈꯣꯏꯅ ꯇꯨ
ꯍꯥꯏꯗꯤ ꯊꯕꯛ ꯊꯕꯛ ꯇꯧꯕ ꯃꯤꯅ ꯊꯥꯗꯕ ꯍꯧꯖꯤꯛꯀꯤꯗꯨꯅ ꯁꯤꯖꯤꯑꯦꯜ ꯒꯤꯅꯦꯕ ꯊꯕꯛ ꯃꯣꯏꯒꯤ ꯀꯝꯄꯤꯇꯤ ꯀꯩꯍꯥꯏꯕ ꯀꯥꯈ꯭ꯔꯦꯅꯦ ꯀ꯭ꯂꯥꯛꯅꯣ ꯑꯩ ꯍꯥꯏ ꯍꯥꯏꯇꯥꯔꯦ ꯊꯕꯛ ꯃꯗꯣ ꯄꯣꯁ ꯃꯃꯤꯡꯗꯣ
ꯑꯣ ꯑꯗꯨ ꯑꯗꯨꯗꯤ ꯈꯪꯗꯦ
ꯍꯧꯁꯦ ꯈꯔꯗꯤ ꯄꯤꯛꯑꯦꯕ ꯑꯩꯈꯣꯏꯅ ꯆꯪꯕ ꯀꯥꯟꯗ ꯑꯗꯨꯒ ꯃꯣꯏ ꯆꯍꯤ ꯑꯍꯨꯝꯃꯨꯛ ꯂꯩꯔꯒ ꯑꯃꯨꯛ ꯑꯃꯨꯛ ꯀꯧꯔꯛꯀꯅꯦꯕ ꯍꯧꯖꯤꯛ ꯄꯩꯈꯥꯗ ꯊꯥꯅ ꯄ꯭ꯔꯣꯃꯣꯁꯟꯒꯤ ꯑꯗꯨꯝ ꯑꯦꯁ ꯑꯦꯁ ꯁꯤꯅ ꯑꯗꯨꯝ ꯂꯧꯅꯦꯕ ꯑꯗꯣ ꯄꯦ ꯂꯦꯕꯦꯜ ꯁꯕꯦꯟ ꯌꯧꯔꯅꯦꯕ ꯉꯁꯥꯏ ꯄꯦ ꯂꯦꯕꯦꯜ ꯐꯣꯔꯗꯒꯤ
ꯑꯣ ꯑꯩꯁ ꯑꯗꯨꯗꯤ ꯈꯪꯗꯦꯅꯦ ꯑꯦꯂꯦꯕꯦꯜ ꯁꯕꯚꯦꯟ ꯌꯥꯏꯅꯦꯀꯣ
ꯃꯥ ꯖꯣꯞ ꯃꯃꯤꯡꯗꯣ ꯀꯥꯎꯈ꯭ꯔꯦ ꯃꯥꯒꯤ ꯄꯣꯁ ꯃꯃꯤꯡꯗꯣ ꯑꯩ
ꯑꯣ ꯑꯩꯅ ꯑꯃꯨꯛ ꯊꯦꯡꯅꯔꯤꯁꯤꯅꯅꯦ ꯀꯩꯅꯣꯅꯦꯕ ꯇꯨ ꯑꯦꯁꯤꯁꯇꯦꯟ ꯁꯦꯛꯁꯟ ꯑꯣꯐꯤꯁꯔ ꯍꯥꯏꯌꯦꯕꯀꯣ
ꯑꯗꯨꯗꯤ ꯀꯩꯅꯣꯗ ꯑꯦꯛꯁꯤꯗꯦꯟꯁꯦ ꯑꫭꯐꯤꯁꯅ ꯀꯩꯅꫭꯅꯦ ꯁꯤꯖꯤꯑꯦꯜꯅꯦ ꯑꯗꯨꯁꯨ
ꯁꯤꯖꯦꯜꯁꯦ ꯁꯤꯖꯦꯜ ꯑꯣꯏꯔꯒꯁꯨ ꯁꯤꯅ ꯇꯣꯉꯥꯟꯅ ꯀꯧꯋꯦꯕ ꯚꯥꯏ
ꯁꯤꯔꯦꯜꯗꯨꯁꯨ ꯌꯥꯎꯕꯅꯦ ꯑꯗꯨꯗꯣ ꯑꯦꯐꯂꫭꯗꯣ
ꯌꯥꯎꯋꯦ ꯌꯥꯎꯋꯦ ꯆꯨꯝꯃꯦ ꯑꯗꯣ ꯁꯤꯖꯤꯑꯦꯜ ꯅꯠꯇꯦꯕ ꯁꯤꯅ ꯑꯃꯨꯛ ꯇꯣꯉꯥꯟꯅ ꯀꯧꯕꯅꯦꯕ ꯈꯪꯉꯕ ꯁꯤꯖꯤꯑꯦꯜ ꯒꯤꯗ ꯌꯥꯎꯕ ꯅꯠꯇꯕꯤꯗ ꯍꯥꯏꯗꯤ ꯃꯤꯅꯤꯁꯇ꯭ꯔꯤ ꯑꯣꯐ ꯑꯦꯛꯁꯇꯔꯅꯦꯜ ꯑꯦꯐꯤꯌꯔ ꯍꯥꯏꯕ ꯑꯃꯒꯀꯣ ꯑꯅꯤꯁꯤ ꯀꯧꯋꯏ ꯑꯩꯈꯣꯏꯒꯤ ꯌꯨ ꯌꯨ ꯌꯨꯑꯥꯔꯗꯅꯦ ꯋꯥꯟ ꯍꯟꯗ꯭ꯔꯦꯠ ꯑꯥꯏꯠꯇꯤ ꯅꯥꯏꯟ ꯃꯤ ꯀꯧꯋꯦꯕ ꯈꯪꯕ꯭ꯔ ꯑꯗꯨꯗꯤ ꯌꯥꯗ꯭ꯔꯣ
ꯑꯦꯁꯨꯁꯦ ꯀꯩꯅꯣꯗꯤ ꯏꯚꯟ ꯑꯦꯛꯁꯇꯔꯅꯦꯜ ꯑꯦꯐꯤꯌꯔꯒꯤꯗꯤ ꯁꯤꯖꯦꯜ ꯃꯈꯥ ꯂꯩꯝꯅꯤꯗ ꯑꯩꯁꯣꯏꯟꯌꯥ ꯑꯩꯁꯣꯏꯟ ꯃꯤꯌꯥꯗꯣ ꯑꯦꯝ ꯏ ꯑꯦꯗꯣ
ꯍꯣꯏ ꯑꯗꯨ ꯂꯩꯗꯤ ꯂꯩꯌꯦꯕꯀꯣ ꯁꯤ ꯉꯣꯟꯗ ꯍꯥꯏꯗꯤ ꯈꯦꯠꯅꯩꯌꯦꯕ ꯈꯪꯕ꯭ꯔꯥ ꯍꯣꯔ ꯌꯦꯡꯉꯣꯕꯀꯣ ꯍꯧꯖꯤꯛ ꯌꯦꯡꯒꯦꯁꯨ ꯌꯥꯏ ꯑꯗꯣ ꯊꯥꯖꯤꯟꯖꯤꯔ ꯈꯜꯂꯤꯅꯦꯕ ꯃꯣꯏꯒꯤ ꯀꯃꯥꯏꯟ ꯇꯧꯔ ꯀꯧꯔꯤꯅꫭ ꯈꯪꯗꯦ ꯁꯦ ꯂꯨꯗꯤ ꯂꯨꯗꯧ ꯃꯥꯜꯂꯦ ꯄꯦꯁ ꯌꯥꯗꯦꯕ ꯆꯥꯎꯌꯦꯕ
ꯔꯣꯅꯦ ꯍꯟꯗꯛꯀꯤ ꯄꯦ ꯐꯖꯕ ꯌꯥꯝ ꯌꯥꯎꯕꯅꯦ ꯁꯤꯁꯦ ꯍꯟꯗꯛ ꯃꯣꯏꯒꯤ ꯐꯣꯔꯝ ꯋꯦꯁ ꯂꯥꯟ ꯍꯥꯟꯅ ꯊꯥꯖꯤꯟꯕ ꯁꯦꯟ ꯁꯇꯦꯠ ꯀꯦ ꯗꯐ꯭ꯔꯥꯝ ꯌꯥꯎꯕꯅꯦ
ꯑꯣ
ꯅꯪ ꯊꯥꯖꯕꯗ ꯍꯪꯕ꯭ꯔꯣ ꯃꯥ ꯏꯁꯇꯦꯠꯀꯤꯗ꯭ꯔꯥ ꯁꯦꯟꯇ꯭ꯔꯦꯜ ꯑꯣꯀꯦꯗ꯭ꯔꯥ ꯊꯥꯖꯟꯗ꯭ꯔꯣ ꯍꯟꯗ
ꯑꯩꯅ ꯊꯥꯟꯗꯦ ꯑꯩ ꯇꯜꯂꯦꯅ ꯀꯩꯗꯧꯔꯨꯅꯤ ꯂꯥꯏꯁꯨ ꯄꯥꯗꯦ
ꯑꯗꯨ ꯑꯗꯨꯒꯤ ꯏꯁꯇꯦꯠ ꯀꯩꯗꯁꯨ ꯐꯖꯔꯦ ꯑꯗꯨꯗꯤ ꯄꯥꯛꯔ ꯐꯪꯗꯧ ꯃꯥꯅꯤ ꯃꯥꯛ ꯑꯋꯥꯡꯕ ꯅꯠꯇ꯭ꯔꯒꯗꯤ ꯑꯁ
ꯑꯣ
ꯄꯦꯗꯕꯤ ꯁꯕꯤꯅꯦꯕ ꯀꯩꯅꯣ ꯑꯦ ꯑꯣꯗꯨ ꯑꯦ ꯑꯣꯠꯇꯃꯗ ꯌꯅꯣ
ꯍꯟꯗꯛꯁꯦ ꯃꯤ ꯀꯌꯥꯃꯨꯛ ꯈꯟꯗꯣꯏꯖꯥꯠꯅꯣ ꯈꯪꯕ꯭ꯔ ꯅꯪ ꯕꯦꯀꯦꯟꯁꯤꯖ
ꯈꯪꯗꯦ ꯀꯩꯅꯣ ꯀꯩꯅꯣ ꯑꯦꯄꯣꯏꯟꯃꯦꯟ ꯏꯁꯇꯒꯗꯤ ꯌꯥꯎꯔꯤꯕꯅꯦ
ꯍꯥꯏꯕꯨꯗꯤ ꯍꯥꯏꯔꯛꯀꯅꯤ ꯅꯠꯇ꯭ꯔꯥ ꯑꯁ ꯃꯤ ꯃꯃꯥꯡꯗꯒꯗꯤ ꯃꯤ ꯄꯣꯔꯥ ꯑꯃ ꯈꯟꯕꯅꯦ ꯍꯟꯗꯛꯁꯨ ꯈꯟꯗꯣ ꯑꯣꯏꯔꯝꯅꯤ ꯍꯥꯏꯕ
ꯏꯊꯟꯗ ꯄꯍꯧꯒꯗꯕꯅꯤ ꯁꯣꯏꯔꯅꯤ ꯃꯔꯝꯗꯤ ꯃꯤ ꯃꯤ ꯃꯌꯥꯝ ꯋꯥꯛꯑꯥꯎꯠ ꯌꯦꯡꯅꯔꯤꯉꯩꯗ
ꯋꯥꯀꯜ ꯌꯦꯡꯉꯀꯥꯟꯗ ꯁꯣꯏꯔꯦꯗ ꯇꯥꯔꯦ ꯁꯤꯁꯦ
ꯑꯠꯇꯦ ꯃꯤ ꯌꯥꯝꯅ ꯋꯥꯔꯜ ꯋꯥꯔꯜ ꯀꯞꯇꯨ ꯌꯦꯡꯏꯉꯩꯗ ꯑꯩꯈꯣꯏꯅ ꯍꯧꯒꯗꯕꯅꯦꯕ
ꯑꯩꯁꯨ ꯋꯥꯀꯞ ꯌꯦꯡꯕ ꯌꯥꯎꯋꯤ ꯌꯥꯔꯣꯏ ꯕ꯭ꯗꯔ ꯋꯥꯜꯀꯞ ꯌꯦꯡꯗꯕ꯭ꯔꯕ
ꯌꯦꯡ ꯗꯦꯝꯃꯦ
ꯅꯪ ꯃꯦꯁꯤ ꯅꯠꯇ꯭ꯔꯣ ꯃꯦꯁꯤꯔꯣ ꯔꯣꯅꯥꯜꯗꯣꯔꯣ
ꯌꯦꯡꯕꯁꯨ ꯃꯦꯁꯤ ꯅꯦ
ꯑꯣ ꯑꯗꯨꯅꯦꯕ ꯃꯦꯠꯁꯤꯗꯤ ꯀꯩꯅꯣ ꯑꯩꯈꯣꯏ ꯄꯥꯔꯇꯤ ꯉꯥꯛꯇꯅꯦꯕ ꯃꯦꯠꯁꯤ ꯉꯁꯤ ꯃꯦꯁꯤꯒꯤ ꯕꯣꯜ ꯌꯦꯡꯕꯗ ꯃꯌꯥꯝ ꯍꯥꯔꯠ ꯑꯦꯇꯦꯛ ꯇꯧꯅ
ꯃꯦꯆꯤꯟꯅ ꯀꯥꯕ ꯌꯥꯝ ꯁꯥꯎꯔꯝꯅꯤꯀꯣ ꯔꯣꯅꯥꯜꯗꯣ ꯐꯦꯟ
ꯁꯥꯎꯔꯦꯕ ꯀꯩ ꯃꯤ ꯀꯥꯖꯕꯗꯨ ꯁꯥꯎꯕꯤꯒꯦ ꯇ
ꯄ꯭ꯔꯥꯕꯤꯟꯇꯤꯟ ꯁꯥꯎꯒ ꯀꯩꯒ ꯃꯦꯁꯦ ꯏꯁꯇꯦꯇꯁ ꯊꯥꯒꯠꯂꯛꯄꯅꯤ ꯌꯥꯔꯦ ꯋꯥꯔꯃꯅꯤ ꯇꯨꯝꯃꯨꯔꯒ ꯍꯣꯏ ꯌꯥꯔꯦ ꯋꯥꯔꯦ ꯃꯅꯤ ꯇꯨꯝꯃꯣꯔꯣ
ꯅꯠꯇꯦ ꯀꯔꯤꯅꯣ ꯍꯥꯏꯕꯅꯤꯗ ꯃꯣꯏ ꯁꯥꯎꯕꯤꯔꯤꯁꯦ
ꯇꯧꯁꯤꯛꯇꯤ ꯇꯥꯔꯔꯣꯏꯌꯦ ꯇꯧꯁꯤ
ꯇꯁꯜꯂꯦꯕ ꯑꯩꯈꯣꯏ ꯅꯣꯡꯃꯇ ꯁꯥꯎꯕꯤꯗꯦꯕ
ꯍꯥꯏ
ꯑꯁ ꯃꯣꯏ ꯍꯟꯗꯛꯁꯦ ꯃꯣꯏꯅꯒ ꯃꯣꯏꯖꯦ ꯈꯔ ꯌꯥꯝ ꯆꯡꯉꯛꯄ ꯐꯩ ꯌꯦꯕ ꯕ꯭ꯔ ꯃꯣꯏ ꯄꯣꯔꯇꯨꯒꯜꯁꯦ ꯔꫭꯅꯥꯗꫭ ꯀꯥꯡꯕꯨꯁꯦ ꯑꯗꯨꯒ ꯑꯃꯝꯇꯪ ꯃꯤ ꯁꯤꯣꯏꯒ ꯑꯝꯇ ꯊꯦꯡꯅꯟꯗ
ꯄꫭꯔꯇꯨꯒꯜ ꯕꯁꯁꯦꯁ ꯑꯔꯖꯦꯟꯇꯤꯅ ꯑꯝꯇ ꯇꯍꯟꯅꯤꯡꯗꯣ ꯃꯦꯠꯁ ꯑꯃ ꯇꯧꯔꯁꯅꯣ ꯑꯗꯨꯗꯤ ꯐꯨꯅꯔꯛꯇꯣ ꯃꯥꯔꯤꯉꯣ ꯐꯥꯏ ꯆ ꯂꯥꯛ ꯇꯨ ꯃꯥꯗ ꯊꯅ
ꯐꯄꯣ ꯍꯥꯏꯗꯤ ꯄꯨꯂꯕꯨ ꯄꯨꯂꯞ ꯏꯃ ꯌꯦꯡꯍꯟꯒꯗꯕꯅꯦ
ꯈꯣꯡꯅꯄꯥꯛꯇ ꯂꯥꯛꯑꯣ ꯀꯥꯏꯔ ꯐꯥꯏꯠꯀꯇꯥꯏ ꯄꯨꯟꯔꯗꯤ
ꯕꯦꯔꯁꯨꯁ ꯇꯔꯥꯐꯥꯑꯣ ꯑꯗꯨꯛ ꯌꯥꯝ ꯈꯠꯅꯔꯥ ꯀꯥꯟꯗ ꯁꯤꯗ ꯒꯣꯜꯗꯣ ꯄꯣꯔꯇꯨꯒꯣꯜꯗ ꯆꯟꯕꯖꯦ ꯑꯔꯖꯦꯟꯇꯤꯅꯥꯅ ꯑꯖꯨꯛ ꯌꯥꯝ ꯁꯥꯎꯋꯦ ꯍꯥꯏꯕ ꯑꯔꫭꯏꯕꯤꯗ
ꯑꯗꯨ ꯑꯗꯨꯅꯦ
ꯑꯔꯁꯤꯟꯇꯤꯅꯥ ꯀꯥꯔꯠ ꯌꯥꯝ ꯁꯥꯎꯕꯅꯅꯦ
ꯃꯣꯏ ꯁꯥꯎꯕꯤꯁꯦ ꯀꯩ ꯃꯔꯝꯒꯤꯅꯣ ꯈꯪꯗꯕꯤꯅꯣ
ꯀꯔꯤꯁꯨ ꯁꯥꯎꯗꯦ ꯑꯃ ꯀꯥꯁꯨ ꯑꯃꯅ ꯀꯥꯁꯨ ꯀꯩꯁꯨ
ꯀꯥꯖꯧ ꯍꯥꯏꯅꯤ ꯁꯞꯄꯣꯔꯠꯀꯤ ꯋꯥꯅꯦꯕ ꯃꯣꯏꯗꯤ ꯏꯁꯀꯥꯏꯗꯦ ꯑꯩꯈꯣꯏꯅꯒ ꯈꯤꯇꯪ ꯑꯗꯨ ꯇꯧꯋꯤꯒꯗ ꯇꯧꯋꯤꯒ ꯇꯧꯔꯛꯀꯗꯣꯏꯗ ꯃꯣꯏ ꯃꯣꯏꯗꯤ ꯍꯣꯏ ꯍꯩꯅꯕꯤꯗꯤꯗ ꯑꯗꯨꯕꯨꯗꯤ ꯃꯃꯥꯡꯒꯤ ꯋꯥꯀ ꯆ
ꯃꯥ ꯋꯤꯔꯂꯗ ꯀꯎꯞ ꯀꯩꯅꯣꯅꯥ ꯀꯥꯗꯥꯏꯅꯦ
ꯑꯔꯖꯦꯟꯇꯤꯅ ꯀꯥꯏꯌꯦꯕ ꯃꯦꯁꯤꯅ
ꯀꯩꯪꯁꯨ ꯑꯗꯨꯒꯤ ꯑꯣꯖꯥꯅꯦ ꯑꯗꯨꯒꯤꯁꯨ ꯑꯣꯏꯖꯥꯅꯤ ꯑꯗꯨꯒꯤ ꯃꯔꯧꯁꯨ ꯑꯣꯏꯖꯥꯅꯤ ꯑꯩ ꯑꯗꯨ ꯒ꯭ꯔꯁ ꯑꯣꯏꯕꯖꯥꯠꯅꯤ ꯄꯣꯔꯇꯨꯒꯜ ꯂꯩꯍꯧꯕꯒꯤ
ꯖꯦꯂꯁ ꯀꯕꯖꯠꯅꯦ ꯍꯥ
ꯎ ꯗꯤꯄꯨ ꯍꯟꯅꯤꯡꯉꯦꯕ ꯐꯥꯏꯅꯦꯜ ꯇꯥꯟꯖ ꯍꯟꯅꯤꯡꯗꯦꯕ ꯃꯔꯠꯇ ꯂꯩꯍꯧꯅꯤ ꯂꯩꯍꯧꯕ ꯄꯥꯝꯕ
ꯃꯣꯏꯁꯨ ꯂꯩꯍꯧꯔꯅꯤ ꯍꯟꯗꯛ ꯏꯁꯄꯦꯟꯗ ꯂꯩꯍꯧꯔꯅꯤ ꯏꯁꯄꯦꯟꯒ ꯇꯥꯏꯑꯕꯀꯣ ꯔꯥꯎꯟ ꯑꯣꯐ ꯁꯤꯛꯁꯇꯤꯟꯗ ꯑꯗꯣ ꯃꯣꯏ ꯂꯩꯍꯧ ꯅꯕ ꯌꯥꯔꯣꯏꯕ ꯃꯣꯏ ꯌꯥꯗꯦꯕ ꯍꯟꯗꯛ ꯄ꯭ꯂꯦ ꯑꯇ ꯐꯖꯗꯦꯕ ꯏꯁꯄꯦ
ꯂꯁꯨ ꯂꯩꯍꯧꯔꯅꯤ ꯑꯛꯇꯤ ꯔꯣꯅꯥꯜꯗꯣꯁꯨ ꯑꯗꯨꯝ ꯆꯍꯤꯁꯨ ꯌꯥꯝꯕꯅꯀꯣ
ꯍꫭꯜ ꯍꯅꯨꯔꯝꯅꯦ
ꯌꯥꯗ꯭ꯔꯦꯕ ꯀꯩꯁꯨ
ꯎꯝ
ꯍꯧꯖꯤꯛ ꯂꯩꯔꯤꯁꯦ ꯑꯉꯥꯡ ꯉꯥꯛꯇꯅꯦꯕ
ꯎꯝ ꯑꯉꯥꯡꯉ ꯒꯩꯅ ꯅꯩ ꯒꯗꯕꯗꯣ ꯅꯍꯥꯟꯁꯨ ꯃꯥ ꯌꯥꯎꯗ꯭ꯔ ꯃꯥ ꯍꯦꯛ ꯇꯣꯛꯕꯒ ꯕꯣꯜ ꯐꯖꯔꯛꯑꯦꯕ ꯃꯣꯏ ꯇꯦ ꯃꯥ ꯌꯥꯎꯔꯤꯒꯦꯣꯜꯗ
ꯈꯋꯥꯏꯗꯒꯤ ꯆꯍꯤꯗꯣ ꯑꯣꯏꯔꯣꯅꯦ ꯑꯗꯨꯃꯥꯟꯗ ꯆꯍꯤ ꯀꯌꯥ ꯁꯨꯔꯁꯦ ꯐꯣꯔꯇꯤ
ꯐꫭꯔꯇꯤ ꯋꯥꯟ ꯇꯔꯜ
ꯐꯣꯔꯇꯤ ꯋꯥꯟ ꯁꯨꯔꯦꯀꯣ ꯑꯗꯨꯗꯒꯤ ꯑꯁ‌ꯦ ꯑꯥꯏꯠꯇꯤꯟꯁꯨ ꯌꯥꯎꯔꯤꯅꯤꯀꯣ ꯇꯤꯝꯗꯨꯗ ꯑꯩꯠꯇꯤꯟꯗꯨ ꯑꯩꯠꯇꯤꯟꯗ ꯑꯗꯨꯝ ꯂꯦꯡꯉꯛꯇꯥꯕ ꯏꯁꯇꯥꯃꯤꯅꯗꯩ ꯀꯩꯗꯤ ꯑꯣꯏ
ꯂꯣꯏꯅꯃꯛ ꯏꯁꯄꯤꯠꯇꯇꯩ ꯀꯩꯒꯤ ꯅꯠꯇ꯭ꯔꯥ ꯍꯣꯏ ꯃꯣꯏꯅ ꯏꯁꯀꯤꯜꯒꯨꯝꯕꯗ ꯈꯔ ꯍꯩꯖꯔꯁꯨ ꯍꯥꯏꯗꯤ ꯀꯣꯛꯇꯣ ꯊꯥꯏꯅ ꯑꯦꯛꯁꯄꯤꯔꯌꯦꯟꯁ ꯂꯩꯕꯅꯤꯅꯀꯣ
ꯑꯦꯛꯁꯄ꯭ꯔꯤꯌꯦꯟꯁ ꯂꯩꯖꯔꯒꯁꯨ ꯑꯇꯩꯗꯗꯤ ꯂꯣꯏ ꯁꯣꯜꯂꯛꯑꯦꯕ ꯏꯁꯇ꯭ꯔꯦꯡ ꯏꯁꯄꯤꯠ ꯀꯩꯀꯥꯗꯨꯗꯤ ꯑꯃꯨꯛ ꯉꯁꯥꯏꯒꯤ ꯏꯪꯈꯠꯂꯤꯕ ꯑꯉꯥꯡꯗꯨꯅ ꯐꯖꯔꯛꯑꯦꯕ ꯆꯦꯟꯕꯗꯩ ꯀꯔꯤꯗꯩ ꯑꯃꯨꯛ ꯏꯁꯀꯤꯜꯗꯨꯅ ꯈꯛ ꯏꯁꯀꯤꯜꯗꯨꯅ ꯈꯛ ꯉꯥꯏꯔꯦ ꯃꯣꯏ ꯀꯩ ꯍꯥꯏꯇꯥꯔꯦ
ꯍ
ꯏꯁꯀꯤꯜꯗꯣ ꯈꯛ ꯉꯥꯏꯌꯦꯕ ꯑꯦꯛꯁꯄꯤꯔꯤꯌꯦꯟꯁꯇꯨꯒ ꯏꯁꯀꯤꯜꯗꯣ ꯈꯛ ꯉꯥꯏꯌꯦꯕ ꯑꯇꯩꯗꯗꯤꯁꯨ ꯑꯗꯨꯛꯌꯝ
ꯍꯣꯏ ꯑꯁ ꯈꯪꯗ‌ꯦꯗ ꯊꯧꯔꯤꯁ‌ꯦ ꯍꯟꯗꯛꯇꯤ ꯍꯟꯗꯛꯇꯪꯒ ꯂꯧꯁꯤꯜꯂꯗꯤ ꯍꯥ ꯃꯦꯁꯤꯅꯀꯣ
ꯍꯟꯗꯛꯀ ꯂꯧꯁꯜꯂꯗꯤ ꯐꯖꯔꯦ ꯍꯦ ꯑꯔꯖ‌ꯦꯟꯇꯤꯅꯥ ꯑꯗꯨꯗꯤ ꯀꯩꯅꯣ ꯆꯠꯂ‌ꯦ ꯑꯗꯨꯗꯤ ꯗꯕꯜ ꯀꯤꯜꯗ ꯆꯠꯂꯤꯅꯦ
ꯍꯥꯏꯗꯤ ꯍꯟꯗꯛꯇꯩꯗꯤ ꯃꯤꯁꯤꯖꯨ ꯇꯣꯛꯈ꯭ꯔꯅꯦꯕ ꯃ‌ꯦꯁꯤꯁꯨ ꯂꯣꯏꯁꯟ ꯁꯟꯅꯤ ꯔꯣꯅꯥꯜꯗꯣꯁ ꯂꯣꯏꯁꯟꯒꯔꯅꯤ ꯁꯤ ꯊꯕꯛꯁ‌ꯦ ꯂꯣꯏꯁꯤꯟꯒꯅꯤꯕ ꯃꯣꯏ ꯈꯠꯅꯕꯒꯤ ꯊꯕꯛꯁꯦ ꯑꯗꯣ ꯑꯩꯈꯣꯏ ꯃꯦꯁꯤꯒꯤꯗꯤ ꯑꯅꯤ ꯂꯧꯁꯜꯂ ꯂꯩꯍꯧꯔꯦ ꯍꯥꯏꯕꯗꯨꯝꯗꯤ ꯍꯌꯦꯡꯋꯥꯏ ꯑꯩꯈꯣꯏꯅ ꯍꯅꯨꯔꯥ ꯑꯗꯨꯝ ꯋꯥꯔꯤꯅꯔꯗꯕꯅꯦꯕ
ꯑꯣ
ꯑꯗꯨꯅ ꯑꯩꯈꯣꯏꯅ ꯂꯧꯁꯟꯕꯗꯨꯅꯤꯁꯦ ꯄꯥꯝꯃꯤꯁꯦ ꯍꯟꯗꯛꯁꯦ
ꯃꯈꯨ
ꯇꯥꯕ꯭ꯔꫭ ꯇꯥꯕ꯭ꯔꫭ
ꯍ‌ꯦꯜꯂꯣ
ꯑꯣ ꯇꯥꯔ꯭ꯕꫭ
ꯇꯥꯏ
ꯕꯣꯏꯅꯥꯎꯁꯨ ꯊꯣꯛꯂꯛꯑꯅꯤ ꯍꯥꯏꯕꯅꯦꯕꯀꯣ ꯑꯗꯣ ꯃꯥꯅ ꯍꯥꯏꯁꯦ ꯀꯦꯝꯄꯤꯡ ꯑꯃ ꯆꯠꯁꯤꯟꯖ‌ꯦ ꯁꯤꯅꯦꯕ ꯑꯩꯈꯣꯏ ꯄꯕꯥꯔꯣꯅꯤꯗ ꯈꯪꯉꯕ ꯁꯟꯕꯤꯁꯤꯅꯤ ꯃꯥ ꯀꯠ ꯂꯣꯏ ꯂꯩꯔꯒ ꯊꯣꯛꯂꯛꯑꯒꯦ ꯁꯤꯅꯤ ꯃꯥ ꯍꯥꯏꯁꯦ ꯀꯩꯅꯣ ꯑꯗ ꯐꯝꯅꯕ ꯆꯤꯌꯔꯅꯤ ꯈꯪꯗꯦ ꯇ‌ꯦꯟꯅꯤ ꯈꯪꯗꯦ ꯃꯥꯅ ꯂꯩꯔꯒ ꯊꯣꯛꯂꯛꯑꯒ ꯁꯤꯅꯤ
ꯆꯤꯡ‌ ꯀꯥꯕ ꯇꯟꯂꯤꯍꯦ
ꯑ‌ꯦ ꯀꯦꯝꯄꯤꯡ ꯆꯠꯀꯗꯕꯅꯤ ꯀꯩꯅꯣ ꯆꯥꯛ ꯀꯥꯕ ꯍꯥꯏꯗꯤ ꯌꯥꯝ ꯁꯥꯡ ꯀꯥꯗꯧ ꯅꯠꯇꯦ ꯒꯥꯔꯤ ꯊꯧꯒꯠꯂꯒ ꯀꯥꯒꯗꯕꯅꯤ ꯑꯗꯥ
ꯌꯥꯎꯋꯤ
ꯡꯍꯦ ꯀ꯭ꯔꯤꯕ ꯊꯊꯣꯪꯂꯕꯁꯨꯡꯔꯇ
ꯁ‌ꯦ ꯊꯝꯃꯒꯦꯁ‌ꯦ ꯃꯪ ꯊꯪꯪꯃꯨꯛꯧꯔꯦꯁꯦ
ꯍꯣꯍꯣ